ꯇꯥꯌꯦ ꯇꯥꯏꯌꯦ ꯇꯥꯏꯌꯦ ꯇꯥꯌꯦ
ꯍꯨꯝꯍꯨ ꯁꯣ ꯋꯥꯔꯤ ꯅꯨꯡꯉꯥꯏꯔꯤꯉꯩꯗ ꯍꯦꯛꯇ ꯇꯜꯂꯦꯗ ꯅꯠꯇ꯭ꯔꯣ
ꯋꯥ ꯎꯝ ꯆꯥꯛꯇꯤ ꯆꯔꯕꯥꯗꯣ
ꯍꯥ
ꯆꯥꯛꯇꯤ ꯆꯥꯔꯕ꯭ꯔꯣ
ꯍꯣꯏ ꯆꯥꯔꯦ
ꯍꯦꯟꯖꯥ
ꯑꯃꯨꯛ ꯑꯃꯨꯛ ꯂꯃꯛꯀꯗꯧꯔꯦꯗ ꯉꯁꯤ ꯌꯥꯝ ꯋꯥꯏ ꯁꯛꯊꯤ ꯁꯛꯊꯤꯕꯁꯤꯡꯅ ꯆꯥꯕ ꯏꯟꯖꯥꯡꯗꯣ
ꯑ ꯑ ꯑ ꯑ ꯑꯗꯨꯝ ꯐꯖꯔꯅꯤ ꯑꯗꯨꯗꯤ
ꯈꯪꯗꯦ ꯑꯗꯨꯝ ꯆꯥꯏ ꯁꯛꯊꯤꯅ ꯑꯗꯨꯝ ꯆꯥꯏ ꯍꯦꯛꯇ ꯁꯨꯝ ꯁꯨꯝ ꯊꯤꯖꯤꯜꯂꯛꯏꯗ ꯀꯃꯥꯏ ꯇꯧꯔꯤꯅꯣ ꯈꯪꯗꯦ ꯆꯍꯤ ꯁꯨꯝ ꯁꯨꯝ ꯍꯣꯌꯦ ꯌꯥꯝ ꯌꯥꯝ ꯌꯥꯝꯈꯠꯂꯛ ꯑꯒꯥꯀꯣ ꯑꯗꯨꯝ ꯐꯥꯖꯔꯛ ꯀꯗ꯭ꯔꯥ ꯍꯥꯏꯔꯒ
ꯐꯥꯖ ꯊꯣꯛꯏꯗ ꯅꯣꯏꯗꯤ ꯅꯣꯏ ꯅꯨꯄꯥꯗꯤ ꯑꯗꯨꯝ ꯂꯤ ꯂꯤꯔꯒ ꯐꯥꯖꯕꯅꯦ ꯑꯩꯈꯣꯏ
ꯑꯁ ꯀꯥꯏ ꯀꯥꯏꯗꯩꯅꯣꯗ ꯃꯍꯤꯡ ꯀꯥꯒꯦ ꯇꯧꯔꯦꯗ ꯀꯥꯏꯗꯩꯅꯣꯗ
ꯃꯍꯤꯡ ꯀꯥꯒꯦ ꯇꯧꯔꯕꯣ
ꯀꯥꯒꯦ ꯇꯧꯔꯦ ꯅꯪ ꯅꯍꯥꯟꯉꯩꯁꯨ ꯎꯗꯕ꯭ꯔꯣ
ꯎꯗ꯭ꯔꯤꯗ ꯑꯩꯗꯤ ꯑꯗꯨꯝ ꯂꯪꯇ꯭ꯔꯤꯛ ꯂꯪꯉꯥꯒ ꯎꯏꯗ ꯑꯩꯗꯤ
ꯂꯪꯇ꯭ꯔꯤꯛ ꯂꯪꯉꯥ ꯑꯨꯏꯌꯦꯕ ꯑꯁ
ꯎꯝ
ꯌꯥꯝ ꯊꯤꯔꯕꯅꯦ ꯍꯟꯇꯥꯛꯇꯤ ꯃꯍꯤ ꯃꯍꯤ ꯃꯍꯤꯡ ꯃꯍꯤ ꯉꯥꯛꯇ ꯉꯥꯏꯔꯕꯅꯤꯍꯦ
ꯑꯩ ꯅꯨꯄꯤ ꯑꯣꯏꯕꯒꯤ ꯍꯥꯏꯗꯕ ꯋꯥꯅꯤ ꯐꯥꯖ ꯊꯧꯔꯝꯃꯤꯗ ꯂꯪꯇ꯭ꯔꯤꯛ ꯂꯪꯂꯒ ꯃꯥꯗꯣ ꯑꯗꯣ ꯋꯥꯈꯜꯒꯥꯁꯦ ꯌꯥꯝ ꯅꯨꯡꯉꯥꯏꯅ ꯂꯩꯕ ꯃꯥꯜꯂꯦꯅꯦ ꯃꯤꯗꯤ ꯋꯥꯈꯜꯗꯒꯤ ꯎꯝ ꯋꯥꯈꯜꯗꯒꯤ ꯁꯛ ꯇꯥꯛꯑꯦ ꯍꯥꯏꯗꯥꯏ ꯍꯥꯏꯗꯥꯏꯅꯦ
ꯁꯦꯁ ꯄ꯭ꯔꯃꯥꯟꯗꯤ ꯄ꯭ꯔꯃꯥꯟꯗꯤ ꯅꯩꯔꯦꯍꯦ
ꯑꯩꯈꯣꯏ ꯎꯝ ꯑꯗꯨꯝ ꯑꯗꯨꯝ ꯇꯧꯕꯅꯦ ꯌꯦꯡꯉꯣ ꯃꯇꯥꯟꯇꯥ ꯑꯗꯨꯝ ꯑꯣꯞꯖꯥꯔꯕ ꯇꯧꯑꯣꯕꯥꯀꯣ
ꯅꯣꯏꯁꯨ ꯋꯥꯡꯇ ꯍꯣꯏ
ꯃꯤ ꯑꯩꯈꯣꯏꯅ ꯊꯋꯥꯏ ꯈꯔ ꯍꯥꯏꯗꯤ ꯂꯩꯗꯅꯀꯣ
ꯍꯣꯏ
ꯎꯝ ꯅꯨꯄꯤ ꯀꯥꯏꯅꯕꯒꯤꯔ ꯅꯠꯇ꯭ꯔꯒ ꯈꯠꯅꯕꯒꯤꯔ ꯑꯗꯨꯗꯨꯗ ꯀꯔꯤ ꯎꯝ ꯎꯝ ꯊꯋꯥꯏ ꯅꯨꯡꯉꯥꯏꯇꯕ ꯅꯨ ꯍꯞꯇꯥꯗꯣ ꯅꯨꯃꯤꯠꯇꯣ ꯅꯪ ꯁꯛꯇꯣ ꯀꯩꯗꯧ ꯅꯨꯡꯁꯨꯀꯣ ꯉꯥꯟ ꯊꯣꯛꯇꯕꯅꯦ ꯌꯦꯡꯉꯣ
ꯑꯗꯨꯝ ꯃꯝꯕꯅꯦꯕ
ꯄꯥꯝꯕꯅꯦ ꯌꯥꯝ ꯂꯤ ꯂꯤ ꯌꯥꯝ ꯂꯤ ꯊꯣꯛꯄꯅꯤ ꯑꯗꯨꯒ ꯅꯪꯅ ꯑ ꯍꯔꯥꯎꯔꯥꯒ ꯀꯔꯤ ꯋꯥꯈꯜꯒ ꯃꯨꯟꯗꯥꯒꯁꯦ ꯈꯔ ꯅꯨꯡꯉꯥꯏꯔꯗꯤ ꯁꯛꯇꯣ ꯌꯦꯡꯉꯣ ꯂꯪ ꯇ꯭ꯔꯤꯛ ꯂꯪꯕꯅꯦ ꯃꯤꯡꯁꯦꯟꯒ ꯌꯦꯡꯕ ꯌꯥꯕꯅꯤꯀꯣ ꯅꯪ ꯂꯩꯕꯛ ꯇꯣ ꯃꯤꯡꯁꯦꯟ ꯌꯦꯡꯕ ꯌꯥꯕꯅꯦ
ꯋꯥꯈꯜ ꯅꯨꯡꯉꯥꯏꯔꯒꯗꯤ ꯑꯗꯨꯝ ꯀꯩ ꯍꯥꯏꯁꯤꯔꯦ ꯁꯛꯇ ꯑꯗꯨꯝ ꯇꯥꯏ ꯍꯥꯏꯕꯗꯣ
ꯍꯥꯏꯅꯦ ꯑꯗꯨꯅꯦ ꯆꯨꯝꯃꯤꯅꯦ
ꯑꯩ ꯑꯁ ꯑꯩꯈꯣꯏꯁꯨ ꯃꯔꯛ ꯃꯔꯛꯇ ꯑꯗꯨꯝ ꯃꯝꯕ ꯖꯥꯠꯅꯤꯗ ꯃꯥꯏ ꯅꯣꯏ ꯎꯔꯒ ꯈꯔꯥ ꯍꯔꯥꯎꯕꯩ ꯑꯗꯨꯝ ꯃꯥꯏ ꯋꯥꯈꯜ ꯅꯨꯡꯉꯥꯏꯕ ꯃꯥꯟ ꯃꯟꯕꯖꯥꯠꯅꯤꯗ
ꯑꯁ ꯊꯋꯥꯏ ꯊꯋꯥꯏ ꯅꯨꯡꯉꯥꯏꯇ꯭ꯔꯗꯤ ꯑꯩꯗꯤ ꯌꯥꯗꯕꯅꯦ ꯁꯛꯇꯨ ꯏꯊꯟꯇꯐꯥꯎ ꯌꯦꯡꯅꯤꯡꯉꯥꯏ ꯃꯤꯡꯁꯦꯟꯗ ꯌꯦꯡꯅꯤꯡꯉꯥꯏ ꯀꯤꯖꯩ
ꯅꯣꯏꯗꯤ ꯑꯗꯨꯝ ꯅꯣꯏꯗꯤ ꯑꯗꯨꯝ ꯐꯖꯩꯗ ꯈꯔ ꯅꯨꯡꯉꯥꯏ ꯅꯨꯡꯉꯥꯏꯅ ꯑꯗꯨꯝ ꯂꯩꯕ ꯃꯥꯜꯂꯦ ꯅꯣꯛ ꯍꯥꯏ ꯅꯣꯛꯑ ꯅꯣꯛꯑ ꯑꯗꯨꯝ ꯂꯩꯕ ꯃꯥꯜꯂꯦ
ꯑꯗꯨꯗꯤ ꯍꯟꯗꯛꯇꯤ ꯍꯣꯏ ꯍꯟꯗꯛꯄꯨꯗꯤ ꯑꯗꯨꯝ ꯊꯋꯥꯏ ꯀꯩ ꯍꯥꯏꯁꯤꯔꯥ ꯀꯥ ꯍꯦꯟꯅ ꯅꯨꯡꯉꯥꯏꯇꯕ ꯌꯥꯎꯗꯦꯕ ꯑꯗꯨꯝ ꯅꯥꯕꯁꯨ ꯑꯔꯥꯟꯕ ꯇꯧꯗꯦ ꯀꯅꯥ ꯑꯥ ꯀꯅꯥꯅꯁꯨ ꯑꯩꯉꯣꯟꯗ ꯑꯊꯤꯕ ꯉꯥꯡꯂꯛꯇꯦ ꯑꯗꯨꯒꯤ ꯋꯥꯈꯜ ꯅꯨꯡꯉꯥꯏꯗꯕ ꯑꯝꯇ ꯌꯥꯎꯗꯦ ꯑꯗꯨꯕꯨ ꯅꯍꯥꯟꯗꯤ ꯑꯁ ꯁꯛ
ꯌꯥꯝ ꯅꯨꯡꯉꯥꯏ ꯅꯨꯡꯉꯥꯏꯅ ꯂꯩꯒꯗꯕꯅꯤꯗ
ꯍꯣꯏ ꯍꯤꯡꯂꯤꯉꯩꯗꯀꯣ ꯅꯨꯡꯁꯤꯅ ꯅꯨꯡꯉꯥꯏꯅ ꯍꯤꯡꯒꯗꯕꯅꯤ ꯀꯩꯅꯣ ꯑꯁꯤꯗ ꯀꯔꯤꯅꯣ ꯆꯪꯉꯤꯅꯦ
ꯀꯔꯤ
ꯈꯪꯗꯦ ꯃꯃꯤ
ꯑꯣ
ꯇꯤꯟ ꯅꯝꯃꯠ
ꯅꯪꯁꯨ ꯀꯩꯅꯣꯝ ꯍꯥꯏꯒꯦ ꯀꯩꯅꯣꯝ ꯍꯪꯒꯦꯅꯦ ꯅꯩꯁꯨ ꯅꯪꯁꯨ ꯅꯨꯄꯥ ꯀꯥꯏꯅꯔꯒ ꯌꯥꯝ ꯅꯨꯡꯉꯥꯏꯇꯕ ꯃꯇꯝꯗꯤ ꯂꯩ ꯂꯩꯈ꯭ꯔꯕꯣ
ꯑꯩꯔꯣ ꯑꯩ ꯅꯨꯄꯥ ꯅꯨꯄꯥ ꯀꯥꯏꯅꯕꯒꯤ ꯗꯤ ꯂꯩꯇꯦ ꯅꯨꯄꯥ ꯀꯩ ꯍꯥꯏꯁꯤꯔꯥ ꯀꯥꯏꯅꯅꯤꯡꯉꯥꯏ ꯂꯩꯇꯕꯒꯤ
ꯌꯥꯔꯦꯗꯥ ꯅꯨꯄꯥ ꯅꯣꯏ ꯅꯨꯡꯁꯤꯔꯛꯇꯕꯩ ꯇꯥꯏꯗ ꯁꯤꯏꯁ
ꯏꯁ ꯑꯩ ꯅꯨꯄꯥ ꯀꯣꯏꯕ ꯅꯪ ꯇꯥꯕ꯭ꯔꯥꯅꯦ ꯑꯁꯤ ꯀꯣꯏꯌꯦ ꯑꯩꯅ ꯏꯁ ꯈꯪꯉꯤ ꯀꯥꯏꯅ ꯀꯔꯤ ꯈꯪꯕ ꯑꯩ ꯅꯨꯄꯥ ꯀꯣꯏꯔꯛꯄ꯭ꯔꯥ ꯅꯪ ꯀꯣꯏꯔꯛꯄꯥ ꯃꯤ ꯈꯪꯕ꯭ꯔꯣ ꯑꯥ ꯅꯠꯇꯦ ꯇꯥꯕ꯭ꯔꯥꯕꯥ ꯇꯥꯕ꯭ꯔꯥꯕꯥ ꯈꯥ ꯈꯥꯏ ꯑꯪ ꯀꯩ ꯇꯥꯒꯦ ꯇꯧꯋꯦ ꯑꯩ
ꯏꯁ ꯌꯥ ꯌꯥꯝ ꯀꯩꯅꯣ ꯇꯧꯕꯩ ꯇꯥꯏꯞꯇ ꯑꯗꯨꯝ ꯅꯨꯡ ꯅꯨꯡꯁꯤꯅꯔꯝꯒꯅꯤꯌꯦ
ꯏꯁ ꯅꯨꯡꯁꯤꯗꯦ ꯅꯨꯡꯁꯤꯗꯦ ꯅꯨꯡꯁꯤꯅꯕ ꯂꯩꯇꯦ ꯑꯩꯈꯣꯏꯗꯤ ꯁꯛꯇꯥꯗꯨꯒ ꯀꯅꯥꯅ ꯅꯨꯡꯁꯤꯕꯤꯒꯅꯤꯅꯦ
ꯅꯣꯏ ꯅꯣꯏꯗꯨꯝ ꯁꯛ
ꯑꯩꯕꯨꯗꯤ ꯂꯛꯅꯩꯀꯣ ꯑꯗꯨꯕꯨ ꯑꯗꯨꯝ ꯀꯩ ꯍꯥꯏꯁꯤꯔꯥ ꯀꯣꯏꯅꯕ ꯍꯥꯏꯗꯤ ꯂꯩꯇꯦꯗ
ꯁꯛ ꯍꯥꯏꯔꯒ ꯑꯗꯨꯝ ꯌꯥꯔꯦ ꯀꯩꯅꯣ ꯁꯛꯇꯥ ꯀꯥꯏꯅ ꯁꯤꯁ ꯑꯗꯨꯛ ꯐꯖꯔꯒ ꯁꯛꯇꯥ ꯀꯥꯏꯅ
ꯑꯗꯨ ꯑꯩꯗꯤ ꯐꯖꯔꯦꯅꯗꯤ ꯂꯩꯔꯤꯅꯦꯕ ꯑꯗꯨ ꯀꯅꯥꯝ ꯐꯖꯩ ꯈꯣꯠꯂꯦꯅ ꯍꯥꯏꯔꯛꯄ ꯃꯤ ꯌꯥꯎꯗꯕꯅꯤꯅ
ꯑꯁ ꯑꯩꯈꯣꯏ ꯑꯩꯈꯣꯏ ꯈꯨꯟꯒꯤ ꯃꯤꯁꯤꯡꯗꯨ ꯀꯩꯅꯣ ꯇꯧꯋꯤꯗꯨꯗꯤ
ꯍꯥ
ꯀꯩ ꯍꯥꯏꯕ ꯍꯥ
ꯑꯩꯈꯣꯏ ꯈꯨꯟꯒꯤ ꯅꯨꯄꯥꯒꯁꯨ ꯅꯪ ꯀꯩꯅꯣ ꯈꯪꯅꯒꯨꯝ ꯇꯧꯗꯥꯏꯅꯦ
ꯑꯁ ꯋꯥꯔꯤ ꯈꯠꯇꯅꯤ ꯀꯔꯤꯔꯥ
ꯋꯥꯊꯤ ꯉꯥꯛꯇꯅꯦ ꯀꯩꯝꯇ ꯇꯧꯗꯦ ꯏꯕꯥꯅꯤ ꯏꯕꯥꯅꯤ ꯃꯔꯛꯇ ꯀꯩꯝꯇ ꯂꯩ ꯇ‌ꯦ ꯃꯣꯏꯅ ꯑ ꯅꯨꯡꯁꯤ ꯀꯔꯤ ꯍꯥꯏꯁꯤꯔꯥ ꯅꯣꯏꯅ ꯐ ꯍꯥꯏꯕꯒꯤꯅꯤ ꯅ‌ꯣꯡꯕꯨ ꯀꯩ ꯃꯤꯅ ꯑꯗꯨꯝ ꯈꯪꯗꯕꯒꯤ ꯑꯗꯨꯝ ꯎꯝ ꯉꯥꯡꯅꯕ ꯈꯛꯇꯅꯦꯕ ꯏꯕꯥꯅꯤꯗꯨꯗꯤ ꯀꯩꯝꯇ ꯂꯩꯇꯦ
ꯑꯩꯗꯤ ꯅꯨꯕꯥꯅꯤꯗꯨ ꯅꯨꯡꯁꯤꯅ ꯅꯨꯡꯁꯤꯅꯕ ꯃꯥꯜꯂꯤꯅꯤ ꯈꯟꯕꯅꯤ
ꯅꯨꯡꯁꯤꯕ ꯃꯥꯟꯕ꯭ꯔꯅꯦ ꯏꯕꯥꯅꯤꯕꯨ ꯎꯊꯣꯛꯄ꯭ꯔꯅꯦ
ꯑꯌ‌ꯦꯡꯕꯗꯤ ꯈꯪꯉꯤꯅꯤꯗꯥ
ꯆꯠꯊ‌ꯣꯛꯅꯤꯡꯉꯥꯏ ꯂꯩꯇ‌ꯦꯍ‌ꯦ ꯏꯕꯥꯅꯤ ꯄꯨꯟꯁꯨ ꯄꯨꯟꯗꯅ ꯈꯪꯗꯦ ꯏꯕꯥꯅꯤꯕꯨ ꯌꯥꯝ ꯉꯛ ꯂꯛꯅꯔꯒ ꯂꯩ ꯈꯪꯗꯦ ꯏꯕꯨ ꯏꯀꯥꯏꯕ ꯐꯥꯎꯋꯦ
ꯍꯣꯏꯅꯦ ꯃꯤꯅ ꯑ ꯃꯤꯅ ꯑꯗꯨꯃꯥꯏ ꯈꯜꯗꯣ ꯀꯩꯅ‌ꯣꯝꯗꯤ ꯂꯩꯔꯦ
ꯅ‌ꯣꯏ ꯉꯥꯡꯅꯕꯅꯦ ꯑꯍꯟ ꯐꯥꯎ ꯏꯃꯥ ꯐꯥꯎ ꯍꯪꯉꯤꯅꯦ ꯑꯩꯉꯣꯟꯗ ꯃꯤ ꯉꯥꯡꯅꯕꯩ ꯌꯥꯝ ꯉꯥꯡꯅꯕꯩ ꯏꯃꯥꯐꯥꯎ ꯑꯩꯉꯣꯟꯗ ꯍꯪꯉꯤꯅꯤꯅꯦ
ꯎꯝ ꯑꯁ ꯈꯪꯗ‌ꯦ ꯅꯨꯡꯁꯤ ꯅꯨꯡꯁꯤꯅꯔꯒ ꯌꯥꯝ ꯅꯨꯡꯁꯤꯅꯔꯒ ꯀꯥꯏꯅꯕꯗꯁꯨ ꯌꯥꯝ ꯋꯥ ꯋꯥꯔꯝꯃꯅꯤꯀꯣ
ꯅꯪꯁꯨ ꯀꯥꯏꯅꯕ꯭ꯔ‌ꯣ ꯀꯩꯅꯕ ꯌꯥꯎꯈ꯭ꯔꯕꯣ ꯅꯪꯗꯤ
ꯍꯣꯏ ꯌꯥꯎꯔꯦ ꯌꯥꯎꯔꯦ ꯌꯥꯎꯔꯦ ꯑꯃ ꯑꯃ ꯑꯃꯗꯤ ꯌꯥꯎꯔꯦ ꯌꯥꯎꯗꯤ ꯌꯥꯎꯔꯦꯗ ꯑꯩ ꯀꯩꯅꯣ ꯇꯧꯗꯕ ꯌꯥꯝꯕꯨ ꯌꯥꯝꯕꯨꯗꯤ ꯌꯥꯎꯋ‌ꯦ ꯈꯔ ꯌꯥꯝꯗꯤ ꯌꯥꯝꯗꯦꯀꯣ
ꯍꯦ ꯌꯥꯝꯕꯒꯤ ꯑꯣꯏꯔꯝꯅꯤ ꯌꯥꯅꯤꯌ‌ꯦ
ꯌꯥꯝꯂꯤ ꯌꯥꯝꯂꯤ ꯑꯗꯨꯒꯤ ꯃꯔꯛ ꯇ ꯍꯥꯏꯇꯥꯔꯦꯀꯣ ꯑꯗꯨꯒꯤ ꯃꯔꯛꯇ ꯈ꯭ꯋꯥꯏꯗꯒꯤ ꯅꯨꯡꯁꯤꯖꯕ ꯍꯥꯏꯇꯥꯔꯦꯀꯣ
ꯎꯝ
ꯌꯥꯎ ꯌꯥꯎ ꯌꯥꯎꯕꯗꯤ ꯌꯥꯎꯈ꯭ꯔꯦꯗ ꯊꯋꯥꯏ ꯌꯥꯝ ꯅꯨꯡꯉꯥꯏꯇꯅꯀꯣ ꯀꯩ ꯍꯥꯏꯁꯤꯔꯥ
ꯀꯔꯤ ꯀꯥꯏꯅꯔꯤꯅ‌ꯣꯕ ꯅꯨꯡꯁꯤ
ꯁꯝꯅꯥ ꯁꯪ ꯁꯝ ꯁꯝꯅ ꯍꯥꯏꯔꯕꯗ ꯊꯕꯥꯛ ꯀꯥꯏꯕ ꯍꯥꯏꯒꯗ꯭ꯔꯥ
ꯍꯥꯏꯁ ꯀꯅꯥꯅꯣ ꯍꯥꯞꯆꯤꯟꯕꯤꯔꯒꯦ ꯑꯃꯨꯛ
ꯑꯪ ꯑꯁ ꯑꯗꯨ ꯑꯗꯨꯝ ꯀꯨꯏꯔ ꯀꯨꯏꯔꯒ ꯈꯪꯗ‌ꯦꯗ ꯌꯥꯝ ꯂꯨꯅ ꯌꯥꯝ ꯅꯨꯡꯁꯤ ꯖꯔꯝꯕ ꯑꯗꯨꯝ ꯀꯥꯎꯗꯤ ꯀꯥꯎꯗꯦ ꯑꯗꯨꯝ ꯅꯅ ꯅꯤꯡ ꯅꯤꯡꯁꯤꯡꯉꯦꯗ ꯅꯤꯡꯁꯤꯡꯉꯁꯨ ꯅꯨꯡꯁꯤ ꯍꯥꯏꯕ ꯅꯠꯇꯕꯀꯣ ꯑꯗꯨꯃꯥꯏꯅ ꯇꯧꯈꯤꯕ ꯇꯧ ꯀꯩ ꯍꯥꯏꯁꯤꯔ ꯅꯨꯡꯁꯤꯔꯝꯕꯗꯣ ꯍꯦꯛꯇ ꯅꯤꯡꯁꯤꯡꯉꯛꯄꯗꯣ ꯑꯗꯨꯃꯥꯏ ꯇꯧ ꯇꯧꯕꯅꯦꯕ
ꯎꯔꯗꯤ ꯀꯃꯥꯏ ꯇꯧꯒꯦ
ꯏꯆꯟꯒꯤ ꯅꯨꯄꯤ ꯑꯃꯗꯨꯗꯤ ꯑꯁ ꯑꯩꯉꯣꯟꯗ ꯌꯥꯝ
ꯍ‌ꯣ
ꯑꯩꯉꯣꯟꯗ ꯅꯨꯡꯁꯤꯕ꯭ꯔꯥ ꯀꯌꯥꯝ ꯅꯨꯡ ꯐꯤꯕ꯭ꯔꯗꯨ ꯀꯅꯥꯅ ꯇꯣꯛꯏꯅꯣꯕ ꯀꯅꯥꯅ ꯇꯣꯛꯏꯅꯣꯕ
ꯑꯁ ꯌꯥꯔꯣꯏꯅ ꯑꯩꯅ ꯀꯩꯅꯣ ꯇꯧꯔꯕꯅꯤꯗ ꯀꯥꯏꯅꯔꯁꯦꯅ ꯍꯣꯏ
ꯑꯗꯨ ꯀꯔꯤꯒꯤ ꯌꯥ
ꯍꯨꯝ ꯌꯥꯗꯕ ꯑꯃ ꯂꯩꯕ ꯌꯥꯔꯗꯤ ꯑꯗꯨꯝ ꯅꯨꯡꯁꯤꯅꯔ ꯂꯩꯕꯅꯤ ꯅꯨꯄꯤ ꯅꯨꯄꯤꯕꯨ ꯍꯦꯛꯇ ꯊꯃꯣꯏ ꯀꯥꯏ ꯀꯥꯏꯍꯜꯂꯒ ꯆꯠꯄ ꯉꯝꯕ ꯃꯤ ꯅꯠꯇꯦꯗ ꯑꯩꯈꯣꯏꯗꯤ
ꯑꯁ ꯑꯩꯗꯤ ꯅꯪ ꯑꯃ ꯄꯥꯥꯡꯈꯠꯂꯛꯄꯒꯤ ꯑꯣꯏꯕ꯭ꯔꯥ ꯈꯜꯂꯤꯅꯤꯅꯦ
ꯅꯠꯇꯦ ꯅꯠꯇꯦꯗ ꯑꯗꯨꯒꯤ ꯅꯠꯇꯦꯗ ꯃꯤꯠ ꯌꯥꯝꯕꯒꯤꯁꯨ ꯅꯠꯇꯦ ꯑꯗꯨꯒꯤ ꯅꯠꯇꯦꯗ ꯌꯥꯗꯕꯒꯤ ꯑꯃ ꯂꯩ ꯑꯗꯨꯏ ꯀꯥꯏꯅꯕꯅꯤꯗ
ꯍꯣꯏ ꯐꯔꯤꯉꯩ ꯐꯔꯤꯉꯩ ꯑꯣꯏꯔꯗꯤ ꯌꯥꯏ
ꯑꯟ ꯑ ꯑꯗꯨ ꯈꯜꯂꯒ
ꯅꯣꯏ ꯑꯝ ꯑ ꯀꯩꯅꯣ ꯅꯣꯏ ꯃꯁꯦꯟ ꯈꯪꯅꯩ ꯑ ꯒ꯭ꯌꯥꯟ ꯇꯥꯔꯝꯒꯅꯤꯅ ꯚꯥꯞ ꯇꯥꯔꯒ ꯇꯧꯔꯕꯅꯤꯅ
ꯈꯪꯗꯦꯗ ꯑꯩꯈꯣꯏ ꯑꯉꯥꯡ ꯑꯣꯏꯔꯤꯉꯩꯗ ꯍꯥꯏꯗꯤ ꯀꯩ ꯍꯥꯏꯁꯤꯔꯥ ꯅꯨꯄꯤ ꯅꯨꯄꯥꯁꯤꯡꯁꯦ ꯅꯨꯄꯤ ꯍꯦꯛ ꯎꯔꯒ ꯅꯨꯡꯁꯤꯅꯕꯗꯣ ꯍꯦꯛꯇ ꯅꯨꯡꯁꯤꯕꯗꯣ ꯐꯗꯤ ꯐꯠꯇꯦꯅꯦ ꯑꯗꯣ
ꯐꯠꯇꯦ ꯐꯠꯇꯦ
ꯎꯝ ꯃꯨꯟꯅ ꯈꯜꯂꯒ ꯀꯣ ꯃꯨꯟꯅ ꯈꯜꯂꯒ ꯑꯗꯨꯃꯥꯏꯟ ꯇꯧꯗꯤ ꯇꯧꯗꯦꯗ ꯀꯨꯏꯗꯤ ꯀꯨꯏꯔꯕꯅꯤ ꯑꯗꯣ ꯍꯥ
ꯈꯪꯕ ꯃꯥꯜꯂꯤꯕꯣ ꯑꯩ ꯈꯪꯕ꯭ꯔꯣ
ꯈꯪ ꯈꯪꯉꯝꯃꯣꯏꯍꯦ
ꯅꯨꯄꯤꯗꯤ ꯑꯩ ꯈꯪꯕ꯭ꯔꯕ
ꯈꯪꯉꯝꯃꯣꯏꯌꯦ ꯈꯪꯗꯦ ꯍꯥꯏꯕ ꯈꯪꯗꯦ ꯅꯪ
ꯑꯈꯣꯏ ꯈꯨꯟꯒꯤ ꯅꯨꯄꯤꯗꯨ ꯅꯠꯇꯔꯣ
ꯑꯁ ꯑꯗꯨ ꯑ ꯈꯨꯟꯒꯤ ꯅꯨꯄꯤꯗꯨ ꯑꯗꯨꯕꯨꯗꯤ ꯀꯩꯅꯣ ꯇꯧꯗꯦꯗ ꯑꯗꯨꯕꯨꯗꯤ ꯑꯉꯥꯡ ꯑꯣꯏꯔꯤꯉꯩꯅꯤ ꯀꯩꯅꯣ ꯒ꯭ꯌꯥꯟ ꯃꯦꯟ ꯒ꯭ꯌꯥꯟ ꯃꯦꯟ ꯇꯥꯗꯕ ꯃꯇꯝ
ꯑꯣꯏꯕ꯭ꯔꯣ ꯇꯥꯔꯝꯒꯅꯤꯗ
ꯏꯀꯥꯏꯕ ꯑꯝ ꯌꯥꯎꯋꯤꯗ ꯋꯥꯔꯤ ꯋꯥꯔꯤ ꯇꯧꯊꯣꯔꯒ
ꯎꯝꯍꯨꯝ ꯑꯁ ꯅꯣꯡ ꯍꯌꯦꯡꯗꯤ ꯅꯨꯡꯁꯥ ꯄꯨꯔꯥ ꯁꯥꯗꯕ ꯍꯌꯦꯡ ꯄꯨꯡ ꯀꯌꯥ ꯂꯥꯛꯇꯣꯏꯅꯣ
ꯈꯪꯗ꯭ꯔꯤꯗ ꯀꯌꯥꯒ
ꯑꯣ
ꯃꯣꯏ ꯊꯤꯡꯒꯗꯕ ꯃꯤꯁꯤꯡ ꯊꯤꯡꯕ ꯃꯇꯝꯗ ꯎꯝ ꯂꯥꯛꯈ꯭ꯔꯦ
ꯑꯩꯁꯨ ꯍꯌꯦꯡ ꯒꯥꯔꯤ ꯁꯥꯔꯚꯤꯁꯁꯤꯡ ꯑꯃꯇ ꯆꯠꯁꯤꯔꯅ ꯍꯟꯗꯛ ꯄꯩꯁꯥ ꯈꯔ ꯐꯪꯕꯗ ꯑꯩ ꯑꯣꯍꯅꯦ ꯄꯩꯁꯥ ꯂꯩꯇꯒꯅ ꯆꯞ ꯆꯥꯔ ꯁꯥꯔꯚꯤꯁꯁꯤꯡ ꯆꯠꯅꯕ ꯇꯥꯕ꯭ꯔꯣ
ꯇꯥꯏꯌꯦ ꯇꯥꯏꯌꯦ
ꯑꯩꯌꯦꯡ ꯑꯣꯐ ꯑꯩꯌꯦꯡ ꯑꯣꯐꯅꯦ ꯈꯪꯗꯦ ꯒꯥꯔꯤ ꯁꯥꯔꯕꯤꯁꯤꯡ ꯇꯧꯔꯁꯨꯀꯣ ꯃꯤ ꯌꯥꯝꯃꯟꯗꯅ ꯇꯜꯂꯦꯕ ꯉꯟꯅ ꯆꯠꯍꯧꯗ꯭ꯔꯒꯗꯤꯀꯣ ꯀꯨꯏ ꯀꯨꯏꯅ ꯄꯨꯡ ꯑꯍꯨꯝ ꯃꯔꯤꯗꯨ ꯉꯥꯏꯕꯅꯦ ꯑꯗꯨꯝ ꯈꯦ ꯀꯥꯏ ꯏ ꯇꯜꯂꯅꯤ
ꯇꯔꯣ
ꯇꯨꯝꯅꯤꯡꯉꯕꯣ
ꯑꯩꯁꯦꯨꯡ ꯄꯨꯡ ꯀꯌꯥ ꯇꯥꯔꯒꯦ ꯍꯧꯖꯤꯛꯕꯣ
ꯃꯥꯄꯜ ꯇꯥꯗꯣꯔꯦ
ꯑꯩ ꯉꯔꯥꯡ ꯉꯟꯅ ꯇꯨꯝꯃꯦ
ꯇꯨꯝꯅꯤꯡꯕ ꯃꯥꯜꯂꯤꯗ ꯇꯨꯝꯈ꯭ꯔꯣ ꯇꯨꯝꯈ꯭ꯔꯣ ꯇꯨꯝꯅꯤꯡꯉꯗꯤ ꯋꯥꯔꯝꯃꯅꯤ ꯑꯉꯥꯡ ꯁꯦꯟꯅꯕꯋꯣ ꯌꯥꯝ ꯋꯥꯔꯝꯃꯅꯤ
ꯍꯌꯦꯡ ꯑꯃꯨꯛ ꯀꯣꯅꯁꯦꯀꯣ ꯑꯗꯨꯗꯤ ꯀꯣ
ꯍꯌꯦꯡ ꯉꯟꯅ ꯂꯥꯎꯀꯣ
ꯑꯩ ꯉꯟꯅ ꯇꯝꯕ ꯉꯝꯗꯦꯀꯣ ꯍꯥꯏꯕꯤꯔꯝꯂꯦ
ꯎꯝ ꯉꯟ ꯉꯟꯅꯥ ꯇꯝꯕ ꯉꯝꯒꯦꯔꯥ ꯉꯝ ꯉꯝꯃꯣꯏꯒꯦꯔꯥ ꯉꯟ
ꯍꯜꯂꯣ ꯑꯩꯎꯍꯨ ꯅꯪ ꯀꯔꯤ ꯄꯤꯖꯒꯦ ꯍꯥꯏꯕꯕꯥ
ꯑꯩꯈꯣꯏ ꯃꯔꯨꯞ ꯃꯄꯥꯡ ꯈꯔ ꯅꯛꯅ ꯂꯩ ꯂꯩꯃꯤꯟꯅꯔꯗꯤ ꯈꯔ ꯋ ꯅꯨꯡꯉꯥꯏꯖꯩꯗꯅ
ꯑꯗꯨ ꯂꯧꯕ ꯂꯥꯛꯑꯣ ꯉꯟꯅ ꯂꯥꯛꯑꯣ ꯍꯥꯏꯗꯤ
ꯂꯧꯕ ꯂꯥꯛꯑꯣ ꯑꯩ ꯂꯥꯛꯑꯒꯗꯤ ꯅꯣꯏ ꯆꯦꯗꯤ ꯐꯨꯏꯌꯦ ꯄꯨꯕ ꯌꯥꯔꯣꯏ ꯅꯪ ꯅꯊꯟꯗ
ꯏꯕꯥꯟꯅꯤ ꯆꯠꯅꯤꯡꯉꯩꯅꯤꯅꯦ ꯀꯔꯤꯔꯥ ꯃꯥꯗꯤ ꯂꯩꯍꯧꯔꯁꯨ ꯌꯥꯏꯅꯦ
ꯍꯣꯏ ꯅꯪ ꯑꯁꯤꯡ